ꯂꯧ
ꯀꯩꯗꯧꯔꯤꯅ‌ꯣ ꯇꯥꯏꯌ‌ꯦ
ꯌꯥꯝ ꯅ‌ꯣꯛꯅꯤꯡꯉꯤ
ꯀꯔꯤ ꯇꯧꯔꯤꯅꯣ
ꯃꯄꯥꯟꯗ ꯊꯣꯛꯔꯤꯑ‌ꯦ ꯅꯪꯗꯤ
ꯑꯩꯗꯤ ꯔꯨꯝꯗ ꯂꯩꯍꯧꯋꯦ
ꯆꯛꯆꯥꯔꯕꯣ
ꯆꯗ꯭ꯔꯤꯗ
ꯎꯝ ꯀꯩ ꯌꯦꯟꯖꯥꯡ ꯇꯧꯔ ꯀꯩ ꯌꯦꯟꯖꯥꯡ ꯇꯧꯔꯒꯦ
ꯏꯃꯥꯟꯅꯕꯤꯅ ꯌꯦ ꯌꯦꯟ ꯊꯣꯡꯕꯤꯌꯦ
ꯑꯥ ꯌꯥꯝ ꯐꯩꯅꯦ ꯆꯥꯛ ꯆꯥꯗ꯭ꯔꯤꯌꯦ
ꯍꯣꯏ ꯆꯥꯗꯔꯤ
ꯀꯔꯤꯅꯣ ꯅꯣꯛꯀꯅꯣ
ꯌꯥꯝ ꯅꯣꯛꯅꯤꯡꯉꯦ ꯑꯩꯗꯤ
ꯅꯣꯛꯅꯤꯡꯉꯁꯨ ꯈꯥꯡꯉꯣ
ꯈꯥꯡꯕꯤꯔꯒꯦ
ꯋꯥ ꯉꯥꯡꯉꯣꯍꯦ ꯅꯪꯁꯨ ꯀꯔꯤꯅꯣ ꯈꯪꯗꯦ
ꯑꯁ ꯋꯥ ꯉꯥꯡꯕ ꯍꯩ ꯇꯤꯗ ꯑꯩꯗꯤ ꯆꯠꯀꯅꯤ ꯍꯣꯏ ꯅꯪꯗꯤ
ꯈꯪꯗꯦ ꯆꯠꯁꯤꯔ ꯆꯠꯂꯣꯏꯁꯤꯔ ꯑꯥ ꯎꯝ ꯎꯝ ꯆꯟꯕ ꯇꯥꯝꯅꯤ
ꯍꯣꯏ
ꯍꯨꯝ ꯍꯨꯝ
ꯅꯕꯥꯟꯅꯕꯤꯗꯣ ꯂꯩꯇ꯭ꯔꯣ
ꯂꯩꯇꯦ
ꯀꯥꯏꯗ ꯆꯠꯈꯤꯑꯦ
ꯃꯄꯥꯟꯗ
ꯃꯄꯥꯟꯗ ꯀꯩꯗꯧꯕ ꯆꯠꯈꯤꯕ
ꯑꯩ ꯈꯪꯗꯦ
ꯀꯔꯤꯅꯨꯍꯦ ꯌꯥꯝ ꯅꯣꯛꯀꯅꯨꯍꯦ ꯉꯥꯡꯉꯣ ꯅꯪꯁꯨ ꯋꯥ ꯋꯥ ꯉꯥꯡꯅꯤꯡꯉꯥꯏ ꯂꯩꯇ꯭ꯔꯦ ꯉꯥꯔꯣꯛꯑꯣ
ꯎꯝ
ꯃꯤꯒꯤ ꯐꯣꯟ ꯍꯦꯡ ꯆꯪꯃꯟꯕ ꯌꯥꯗꯦ
ꯑꯁ ꯑꯩꯒꯤꯁꯨ ꯐꯣꯟꯗꯣ ꯅꯦꯠ ꯑꯣꯟ ꯇꯧꯔꯗꯤꯀꯣ ꯍꯦꯡ ꯆꯠꯄꯅ ꯑꯁ ꯂꯣꯏꯔꯦ
ꯑꯩꯒꯤꯖꯨ ꯐꯣꯟ ꯅꯪꯒꯤꯗꯤ ꯆꯍꯤ ꯑꯍꯨꯝ ꯁꯨꯔꯦꯅꯦ ꯑꯩꯗꯤ ꯆꯍꯤ ꯑꯃ ꯐꯥꯎ ꯐꯥꯗ꯭ꯔꯤꯕꯀꯣ ꯐꯣꯟꯗꯣ ꯑꯗꯨꯝ ꯌꯦꯡ
ꯆꯍꯤ ꯑꯍꯨꯝ ꯍꯦꯟꯒꯗꯧꯔꯦꯅꯦ
ꯎꯝ ꯑꯗꯨꯅꯦ ꯅꯪꯗꯤ ꯆꯍꯤ ꯑꯍꯨꯝ ꯍꯦꯟꯒꯗꯧꯔꯦ ꯑꯩꯒꯤꯗꯤ
ꯎꯝ
ꯅꯪ ꯅꯨꯄꯥꯒ ꯋꯥꯔꯤ ꯁꯥꯟꯅꯗ꯭ꯔꯕꯣ ꯅꯪ
ꯁꯥꯟꯅꯗꯦ
ꯀꯩꯒꯤ ꯑꯃꯨꯛ ꯈꯟꯅꯔꯕꯣ
ꯑꯩꯁ ꯈꯟꯅꯗꯦ ꯃꯥꯗꯣ ꯂꯥꯏ ꯈꯨꯔꯨꯝꯃ ꯆꯠꯈꯤꯌꯦ
ꯑꯥꯡ ꯗꯨꯝ ꯈꯟꯅꯩ ꯍꯥꯏꯕ ꯄꯥꯎ ꯇꯥꯕꯗꯨꯒꯤꯅꯤ
ꯎꯄꯥꯏ ꯂꯩꯇꯦ ꯑꯗꯨꯝ ꯈꯟꯅꯕꯅꯦ ꯁꯥꯎꯔꯗꯤ ꯑꯣ ꯎꯝ
ꯏꯃꯥꯟꯅꯕꯤꯗꯨ ꯃꯅꯨꯡꯗ ꯂꯩꯕꯗꯨꯒꯤ ꯑꯩ ꯆꯪꯕ ꯌꯥꯗꯕꯅꯦ
ꯑꯠꯁꯥ ꯆꯥ
ꯑꯁ ꯅꯧꯅꯤꯡꯉꯦ ꯅꯪꯗꯤ ꯂꯥꯔꯤꯛ ꯄꯥꯔꯣꯏꯗ꯭ꯔꯣ
ꯄꯥꯅꯤꯌꯦ ꯑꯩꯈꯣꯏ ꯅꯣꯏ ꯑꯦꯛꯖꯥꯝ ꯀꯩꯗꯧꯉꯩ ꯂꯩꯕ꯭ꯔꯥ ꯑꯦꯛꯖꯥꯝꯗꯣ
ꯁ꯭ꯀꯨꯜꯒꯤꯔꯣ
ꯎꯝ ꯍꯨꯝ
ꯑꯁ ꯈꯪꯗꯦꯗ
ꯅꯣꯏ ꯁꯝꯃꯔ ꯚꯦꯀꯦꯁꯟ ꯂꯣꯏꯔꯦꯗꯅ
ꯑꯍꯣꯏ ꯂꯣꯏꯔꯦ ꯉꯔꯥꯡꯅ ꯉꯔꯥꯡꯅ ꯂꯣꯏꯔꯦ
ꯅꯨꯃꯤꯠ ꯀꯌꯥꯝ ꯄꯤꯕ꯭ꯔꯥ ꯅꯣꯏ ꯚꯦꯀꯦꯁꯟꯗꯣ
ꯇꯨꯏꯁꯟ ꯍꯥꯏꯕ꯭ꯔꯣ
ꯚꯦꯀꯦꯁꯟ ꯚꯦꯀꯦꯁꯟ ꯖꯨꯟ ꯁꯨꯇꯤ ꯄꯤ
ꯍꯞꯇꯥ ꯑꯃ ꯄꯤꯌꯦ
ꯂꯩꯔꯤꯛ ꯌꯥꯝ ꯄꯥꯔꯝꯅꯤ ꯑꯗꯨ ꯑꯣꯏꯔꯗꯤ
ꯑꯁ ꯂꯩꯔꯤꯛ ꯄꯥꯟ ꯗꯦꯗ ꯇꯟꯕꯒꯤ ꯂꯥꯏꯔꯤꯛ ꯄꯥꯅꯤꯉꯥꯏꯖꯨ ꯈꯟꯅꯦꯗ ꯇꯟꯕꯒꯤ
ꯄꯥꯎꯑꯣ
ꯄꯥꯒꯦ ꯍꯥꯏꯔꯁꯨ ꯑꯗꯨꯝ ꯑꯁ ꯇꯟꯕ ꯄꯥꯗꯤ ꯄꯥꯅꯤꯡꯉꯤ ꯑꯗꯨ ꯑꯁ ꯀꯩ ꯍꯥꯏꯖꯤꯔꯣ ꯄꯥꯕ ꯉꯝꯗ꯭ꯔꯦꯅꯦ ꯄꯥꯔꯗꯤꯉꯣ ꯐꯣꯟ ꯑꯗꯨꯝ ꯄꯥꯏꯅꯤꯡꯕ
ꯎꯝ ꯑꯣꯏꯕꯅꯦ ꯑꯣꯏꯕꯅꯦ ꯑꯩꯁꯨ ꯑꯗꯨꯝ ꯑꯣꯏꯌꯦ ꯐꯣꯟ ꯄꯥꯏꯅꯤꯡꯉꯦꯕ
ꯎꯝ ꯅꯪꯗꯤ ꯍꯌꯦꯡ ꯀꯥꯏ ꯅꯠ ꯅꯪꯗꯤ ꯍꯌꯦꯡ ꯀꯗꯥꯏ ꯆꯥꯀꯦꯔꯣ
ꯆꯠꯂꯣꯏꯍꯦ ꯌꯨꯝꯗ ꯑꯗꯨꯝ ꯂꯩꯒꯅꯤ
ꯑꯣ
ꯆꯠꯅꯤꯡꯉꯥꯏ ꯃꯔꯝ ꯂꯩꯇꯦ ꯑꯗꯨꯝ ꯂꯩꯒꯅꯤ ꯅꯣꯏ ꯅꯣꯏ ꯅꯃꯥꯈꯣꯏ ꯀꯣꯡ ꯇꯧꯔꯛꯇ꯭ꯔꯣ
ꯎꯝ ꯉꯁꯥꯏꯗꯤ ꯇꯧꯔꯝꯃꯦ ꯑꯗꯣ ꯍꯧꯖꯤꯛ ꯇꯧꯔꯛꯇꯦ
ꯎꯝ
ꯑꯈꯣꯏ ꯏꯃꯥꯗꯤꯀꯣ ꯑꯦꯁ ꯀꯣꯜ ꯑꯌꯨꯛ ꯅꯨꯡꯊꯤꯟ ꯅꯨꯡꯗꯥꯡ ꯑꯗꯨꯝ ꯀꯣꯜ ꯇꯧꯔꯛꯑꯦ ꯃꯥꯗꯤ
ꯅꯪ ꯅꯨꯡꯁꯤꯕꯒꯤ ꯑꯣꯏꯔꯝꯅꯤ ꯑꯗꯨꯗꯤ
ꯃꯆꯥ ꯑꯃ ꯑꯣꯏꯕꯒꯤ ꯅꯨꯡꯁꯤꯕꯒꯤ ꯑꯣꯏꯔꯝꯅꯤ ꯍꯣꯏ
ꯎꯝ ꯆꯥꯛ ꯆꯥꯈꯤꯔꯣꯏ ꯅꯪ
ꯍꯣꯏ ꯏꯃꯥꯟꯅꯕꯤ ꯆꯪꯂꯗꯤ ꯆꯥꯔꯅꯤ
ꯇꯪꯗ꯭ꯔꯁꯨ ꯆꯥꯎꯋꯣ ꯑꯗꯨꯝ
ꯑꯁ ꯑꯩ ꯏꯊꯟꯗ ꯆꯥꯕꯖꯦ ꯅꯨꯡꯉꯥꯏꯇꯦꯕ
ꯎꯝ ꯑꯗꯨꯝ ꯆꯥꯋꯣ ꯅꯊꯟꯗ ꯂꯥꯝꯃꯗꯤ ꯍꯥꯟꯅ ꯆꯥ
ꯎꯝ ꯍꯧꯖꯤꯛꯇꯤ ꯌꯥꯝ ꯂꯥꯝꯗꯦ ꯉꯁꯥꯏ ꯆꯥꯛꯆꯥꯔꯛ ꯆꯥꯛꯆꯔꯛꯄ꯭ꯔꯥ ꯑꯗꯨꯒꯤ
ꯎꯝ
ꯍꯧꯖꯤꯛ ꯆꯥꯛ ꯂꯥꯝꯗꯦ ꯑꯁ ꯑꯩꯁꯦ ꯃꯤꯇꯩ ꯑꯩꯁꯦ ꯃꯩꯇꯩꯂꯣꯟꯁꯦ ꯉꯥꯡꯕ ꯌꯥꯝ ꯍꯩꯇꯦꯗ
ꯍꯩꯇ꯭ꯔꯁꯨ ꯑꯗꯨꯝ ꯉꯥꯡꯕ ꯇꯥꯕꯅꯤꯅꯦ ꯋꯥꯗꯣ ꯋꯥꯗꯣ ꯐꯥꯎꯅꯗ꯭ꯔꯗꯤ ꯅꯪ ꯃꯩꯇꯩ ꯅꯨꯄꯥ ꯀꯣꯏꯔꯛꯇ꯭ꯔꯕꯣ ꯁ꯭ꯀꯨꯜꯒꯨꯝꯕ ꯀꯥꯔꯛꯇ꯭ꯔꯣ
ꯁ꯭ꯀꯨꯜ ꯀꯥꯔꯁꯨ ꯑꯈꯣꯏꯗꯤ ꯂꯥꯏꯈꯣꯏ ꯑꯩꯈꯣꯏ ꯁ꯭ꯀꯨꯜꯗꯩ ꯅꯨꯄꯥ ꯑ ꯑꯈꯪꯅꯕ ꯑꯃꯐꯥꯎ ꯌꯥꯎꯔꯝꯗꯦ
ꯍꯥꯏꯗꯤ ꯅꯃꯥꯟꯅꯕꯤꯁꯤꯡꯒ ꯃꯩꯇꯩ ꯂꯣꯟ ꯄꯨꯟꯅꯥꯗ꯭ꯔꯣ ꯍꯥꯏꯕꯅꯤꯗ ꯑꯩꯅ ꯍꯥꯏꯕꯗꯣ
ꯑꯣ ꯑꯗꯨ ꯑꯗꯨꯗꯤ ꯋꯥꯔꯤ ꯁꯥꯟꯅꯩꯌꯦ ꯑꯗꯨꯝ ꯃꯩꯇꯩꯅ ꯑꯗꯨꯝ ꯁꯅꯥꯏꯌꯦ
ꯍꯉ
ꯎꯝ
ꯎꯝ ꯑꯁ ꯅꯣꯏ ꯅꯣꯏ ꯈꯨꯨꯟꯗꯣ
ꯎꯝ
ꯅꯥ ꯅꯪ ꯈꯨꯟꯗꯩ ꯅꯠꯇꯦꯀꯣ
ꯍꯣꯏ ꯅꯠꯇꯦ
ꯎꯝ ꯑꯗꯨꯒꯤꯅꯤ
ꯑꯩꯁꯦ ꯑꯩꯈꯣꯏ ꯍꯥꯥ
ꯅ‌ꯦꯠ ꯅꯨꯡꯉꯥꯏꯕ꯭ꯔꯣ
ꯑꯩꯈꯣꯏ ꯈꯨꯜꯔꯣ
ꯎꯝ
ꯑꯁ ꯃꯩ ꯂꯥꯛꯑꯔꯗꯤ ꯑꯗꯨꯝ ꯅꯨꯡꯉꯥꯏꯌꯦ ꯃꯩ ꯂꯥꯛꯇ꯭ꯔꯗꯤ ꯑꯁ ꯅꯦꯠꯋꯥꯛ ꯌꯥꯝ ꯐꯠꯇꯦ
ꯅꯪ ꯍꯧꯖꯤꯛ ꯈꯨꯟꯗꯅꯠꯇ‌ꯦꯗꯅꯥ
ꯑꯥꯎ ꯍꯧꯖꯤꯛ ꯅꯠꯇꯦ ꯈꯨꯟꯗ ꯅꯠꯇꯦ
ꯑꯣ ꯈꯪꯉꯦ ꯈꯪꯉꯦ ꯀꯥꯡ ꯃꯌꯥꯝꯅ‌ꯦ ꯒ꯭ꯌꯥꯟꯃꯦꯟ ꯇꯥꯗ‌ꯦ ꯑꯩꯒꯤꯁꯦ ꯅꯣꯏ ꯃꯅꯥꯛꯇ ꯀꯅꯥ ꯀꯅꯥ ꯂꯩꯒꯦ ꯃꯤ ꯌꯥꯝ ꯃꯤ ꯌꯥꯝ ꯂꯩꯕ꯭ꯔꯣ
ꯎꯝ ꯃꯤ ꯌꯥꯝ ꯂꯩꯌꯦ
ꯎꯝ ꯐꯩꯅ‌ꯦ ꯑꯁ ꯍꯧꯖꯤꯛꯀꯥꯟꯁꯦ ꯕꯣꯔꯤꯡ ꯌꯥꯝ ꯆꯨꯑꯦ ꯂꯩꯕ ꯅꯨꯡꯉꯥꯏꯇꯦ ꯄꯩꯁꯥꯁꯨ ꯂꯩꯇꯕꯥ ꯍꯧꯖꯤꯛ
ꯍꫭꯏ ꯑꯁ ꯑꯩꯁꯦ ꯀ꯭ꯂꯥꯁ ꯇꯨꯋꯦꯜꯕ ꯂꯣꯏꯅꯤꯡꯕꯅꯀꯣ ꯂꯣꯏꯔꯦ ꯍꯧꯖꯤꯛꯁꯦ
ꯎꯝ ꯑꯩꯁꯨꯅꯦ ꯂꯣꯏꯅꯤꯡꯈ꯭ꯔꯦ ꯂꯥꯏꯔꯤꯛ
ꯊꯨꯅ ꯊꯨꯅ ꯂꯣꯏꯔꯗꯤ ꯐꯒꯗꯧꯕꯀꫭ
ꯎꯝ ꯂꯣꯏꯔꯅꯤ ꯅꯦꯛꯁ ꯏꯌꯥꯔꯗꯥ ꯂꯣꯏꯔꯅꯤꯗꯅꯥ ꯂꯥꯏꯔꯤꯛ ꯄꯥꯕ ꯍꯧꯔꯣ
ꯑ ꯎꯝ ꯀ꯭ꯂꯥꯁ ꯇꯨꯋꯦꯜꯐꯁꯨ ꯊꯥꯅꯤꯡꯗ꯭ꯔꯦꯗꯥ ꯌꯥꯝ ꯄꯥꯈꯜꯂ‌ꯦ ꯌꯥꯝ ꯄꯥ ꯈꯜꯂꯦ ꯌꯥꯝ ꯄꯥꯈꯜꯂ‌ꯦ
ꯊꯥꯅꯤꯡꯗ꯭ꯔꯥꯁꯨ ꯊꯥꯕ ꯇꯥꯕꯅꯦ ꯀꯩꯅꯣ
ꯑꯗꯨꯅꯦ ꯑꯩꯈꯣꯏ ꯏꯆꯦ ꯃꯣꯏꯅꯗꯤ ꯑꯩ ꯂꯥꯏꯔꯤꯛ ꯄꯥꯏꯌꯦꯅ ꯈꯜꯂꯝꯒꯅꯤꯅꯦ ꯑꯩꯅ ꯑꯁꯤꯗ ꯐꯣꯟ ꯌꯦꯡꯉꯦ ꯑꯗꯨꯝ ꯋꯥꯔꯤ ꯁꯅꯥꯏꯌꯦ ꯑꯗꯨꯃꯥꯏꯅ ꯇꯧꯕꯒꯤ ꯑꯁ
ꯎꯝ
ꯂꯩꯔꯤꯛꯇꯤ ꯄꯥꯗꯤ ꯄꯥꯅꯤꯡꯕ ꯑꯗꯣ ꯄꯥꯔꯁꯨ ꯆꯪꯗꯕ ꯑꯩ ꯀꯣꯛꯇ
ꯎꯝ
ꯑꯗꯨꯝ ꯄꯥꯕꯤ ꯑꯗꯨꯝ ꯀꯥꯎꯋꯦ ꯂꯥꯏꯔꯤꯛꯇꯤ ꯄꯥꯅꯤꯡꯗꯕꯗꯤ ꯅꯠꯇꯦ ꯄꯥꯗꯤ ꯄꯥꯅꯤꯡꯉꯦ ꯑꯗꯨ ꯑꯁ ꯈꯪꯗ꯭ꯔꯦꯗ ꯑꯩꯉꯣꯟꯗ ꯂꯥꯏꯔꯤꯛ ꯂꯥꯏꯔꯤꯛ ꯇꯝꯃꯣꯅ ꯄꯤꯕꯤꯗꯕ ꯃꯥꯜꯂꯦ
ꯄꯥꯗꯕꯒꯤꯅꯦ ꯄꯥꯔꯗꯤ ꯈꯪꯒꯅꯤ
ꯎꯝ ꯎꯝ ꯍꯝ
ꯀꯥꯡ ꯑꯁ ꯀꯥꯡ ꯌꯥꯝꯃꯤ ꯁ
ꯀꯔꯤ ꯀꯔꯤ ꯈꯣꯟꯖꯦꯜꯔꯣ ꯇꯥꯏꯅꯦ
ꯍꯧꯖꯤꯛꯂꯣ
ꯑꯧ ꯀꯣꯛ ꯀꯣꯛ ꯇꯥꯏꯅꯦ
ꯍꯧꯖꯤꯛꯁꯨ ꯇꯥꯕ꯭ꯔꯣ
ꯍꯧꯖꯤꯛꯇꯤ ꯇꯗ꯭ꯔꯦ ꯉꯁꯥꯏ ꯑꯪ ꯎꯝ ꯀꯟꯅꯗꯤ ꯇꯥꯗꯦ ꯉꯁꯥꯏꯗꯣ ꯀꯣꯛ ꯀꯣꯛ ꯇꯧꯕ ꯌꯨꯝ ꯁꯥꯕ ꯃꯈꯣꯟꯖꯦꯜꯒꯨꯝ ꯇꯥꯕ ꯑꯗꯨꯒꯤꯅꯦ
ꯎꯝ ꯈꯪꯗꯦ ꯑꯩꯈꯣꯏ ꯑꯩꯒꯤ ꯐꯣꯟꯅꯔꯥ ꯀꯔꯤꯅꯔꯥ ꯈꯪꯗꯦ ꯅꯣꯢ ꯈꯨꯟꯗꯒ ꯀꯔꯤ ꯀꯔꯤ ꯊꯥꯕ꯭ꯔ ꯅꯣꯢ ꯈꯨꯟꯗ
ꯍꯦꯟ ꯍꯦꯟꯖꯥꯡꯒꯨꯝꯕꯔꯣ
ꯎꯝ
ꯁꯤꯡ ꯊꯥꯏꯌꯦ ꯑꯗꯨꯒ ꯁꯧꯒ꯭ꯔꯤ ꯊꯥꯏꯑꯦ ꯑꯗꯨꯒ ꯑꯥ ꯑꯁ ꯀꯩꯅꯣ ꯑꯁ ꯀꯥꯎꯔꯦꯗ ꯀꯔꯤ ꯀꯔꯤ ꯊꯥꯕ꯭ꯔꯣ
ꯎꯝ ꯑꯁ ꯑꯩ ꯊꯕꯛ ꯌꯥꯝ ꯆꯤꯜꯂꯤꯅꯦ
ꯀꯔꯤ ꯊꯕꯛ ꯂꯩꯕ꯭ꯔꯣ ꯑꯣ
ꯌꯦꯅꯣ ꯒꯦꯟ ꯇꯥꯗ꯭ꯔꯦꯁ
ꯄꯤꯛꯄꯅꯤ ꯄꯦꯜꯂꯦꯍꯦ ꯀꯥꯡꯁꯨ ꯌꯥꯝꯃꯦꯀꯣ ꯀꯥꯡ ꯌꯥꯝꯃꯦ ꯈꯣꯏꯗꯁꯨ ꯌꯥꯝꯕ꯭ꯔ ꯅꯣꯢꯗꯁꯨ
ꯌꯥꯝꯃꯦ
ꯀꯥꯡ ꯂꯩꯕꯒꯤ ꯒꯨꯠꯅꯥꯏꯠ ꯐꯥꯎ ꯊꯥꯅꯤꯡꯉꯥꯏ ꯐꯥꯎ ꯂꯩꯇ꯭ꯔꯦꯕ ꯑꯩ
ꯎꯝ
ꯅꯣꯢ ꯅꯥꯋꯥ ꯀꯣꯜ ꯇꯧꯔꯛꯄ꯭ꯔꯣ
ꯇꯧꯔꯥꯛꯇꯦ ꯑꯩꯉꯣꯟꯗ ꯂꯥꯏꯔꯤꯛ ꯄꯥꯔ ꯂꯩꯔꯝꯃꯣ ꯑꯩ ꯂꯣꯏꯗ꯭ꯔꯤ ꯑꯩ ꯂꯣꯏꯗ꯭ꯔꯤꯐꯥꯎ ꯍꯥꯏꯕ ꯂꯩꯔꯤꯛ ꯄꯥꯗꯣꯁꯤꯗ ꯋꯥꯔꯤ ꯁꯥꯟꯅꯔꯤ
ꯀꯤꯗꯥꯢ ꯆꯠꯈꯤꯕ
ꯑ ꯋꯥꯔꯁꯤꯞ ꯋꯥꯔꯁꯤꯞ ꯇꯧꯕ
ꯎꯝ ꯎꯝ ꯎꯝ ꯈꯪꯉꯦ ꯈꯪꯉꯦ
ꯃꯣꯏꯗꯤꯀꯣ ꯍꯟꯗꯛꯁꯦ ꯂꯥꯟ ꯂꯩꯕꯒꯤ ꯁꯟꯗꯦꯗ ꯁꯟꯗꯦ ꯀꯥ ꯁꯀꯨꯜ ꯑꯦ ꯀꯩꯅꯣ ꯀꯥꯗ꯭ꯔꯦꯕ ꯆꯥꯔꯁ ꯀꯥꯗ꯭ꯔꯦꯕ ꯏꯔꯥꯡ ꯂꯩꯕꯒꯤ
ꯉꯁꯤ ꯁꯟꯗꯦꯅꯦ ꯅꯪ ꯂꯩꯁꯪ ꯀꯥꯕ ꯆꯠꯇ꯭ꯔꯣ
ꯑꯁ ꯆꯠꯇꯦ ꯅꯣꯡ ꯆꯨꯕꯒꯤ ꯅꯣꯡꯁꯨ ꯆꯨ ꯋꯦ ꯑꯗꯣ ꯇꯟꯁꯨ ꯇꯜꯂꯦ ꯕꯣꯜꯁꯨ ꯑꯗꯨꯝ ꯌꯦꯡꯅꯤꯡꯉꯦ ꯑꯗꯨꯒꯤ
ꯎꯝ ꯀꯔꯤ ꯀꯔꯤ ꯀꯔꯤ ꯇꯧꯔꯒ ꯂꯩꯔꯤꯕ ꯅꯪꯗꯤ
ꯑꯗꯨꯝ ꯇꯨꯝꯔ ꯊꯛꯂ ꯂꯩꯔꯤ
ꯎꯝ
ꯐꯩꯅꯦ ꯐꯩꯏꯅꯦ
ꯑꯁ ꯂꯥꯎ ꯏꯁꯄꯤꯀꯔꯁꯨ ꯊꯝꯕ ꯌꯥꯗꯦꯀꯣ
ꯃꯔꯤ ꯃꯉꯥ ꯇꯔꯨꯛ ꯇꯔꯦꯠ ꯅꯤꯄꯥꯜ ꯃꯥꯄꯟ ꯇꯔꯥ ꯇꯔꯥꯃ ꯇꯥꯕꯔꯣ
ꯑꯥ
ꯅꯥꯃꯥꯟꯅꯕꯤꯗꯣ ꯆꯪꯗ꯭ꯔꯤꯕꯣ
ꯆꯪꯗ꯭ꯔꯤꯗ
ꯈꯪꯗꯦ ꯃꯄꯥꯟꯗ ꯊꯣꯛꯀꯦꯅ ꯊꯣꯛꯈꯤꯕꯅꯦ ꯈꯪꯗꯦ
ꯑꯥ
ꯑꯁ ꯑꯩꯁꯨ ꯏꯃꯥꯟꯅꯕꯤ ꯉꯥꯏꯔꯤꯅꯦ ꯁꯤꯗ
ꯑꯣ
ꯏꯃꯥꯟꯅꯕꯤ ꯉꯥꯏꯔꯒ ꯂꯩꯕꯅꯦ ꯃ
ꯏꯃꯥꯟꯕꯤ ꯀꯥꯏ ꯆꯠꯈꯤꯕꯔꯣ
ꯀꯥꯡꯅ ꯌꯥꯝꯕꯅꯦꯒꯤ ꯇꯥꯗꯦ
ꯑꯥ